ꯅꯨꯡꯉꯥꯏꯔꯤꯕ꯭ꯔꯣ
ꯅꯨꯡꯉꯥꯏꯔꯤꯌꯦ ꯅꯪꯒꯤ ꯄꯥꯎꯒ ꯑꯝꯇ ꯇꯥꯗ꯭ꯔꯦꯀꯣ ꯀꯃꯥꯏ ꯂꯩꯒꯦ ꯅꯪꯕꯣ
ꯑꯩꯁꯨ ꯅꯨꯡꯉꯥꯏꯔꯤꯗ꯫
ꯆꯥꯛꯇꯤ ꯆꯥꯔꯕꯣ
ꯑꯣ ꯉꯥꯁꯥꯏꯅ ꯆꯥꯊꯣꯛꯈ꯭ꯔꯦ ꯍꯣꯏ
ꯑꯣ ꯑꯩꯈꯣꯏꯗꯤ ꯍꯧꯖꯤꯛ ꯆꯥ ꯇꯣꯛꯄꯒ ꯂꯩꯔꯤ ꯀꯩꯁꯪ ꯀꯥꯕ꯭ꯔꯣ
ꯑꯁ ꯍꯧꯒꯠꯄ ꯉꯝꯗꯦꯗ
ꯃꯣꯏ ꯑꯁꯤ ꯍꯧꯖꯤꯛꯀꯥꯟꯗꯤ ꯌꯥꯝ ꯉꯟꯃꯜꯂꯦ ꯑꯗꯨꯒꯤ ꯍꯧꯒꯠꯄ ꯉꯝꯗꯦ ꯑꯩ
ꯄꯨꯡ ꯄꯨꯡ ꯇꯔꯨꯛ ꯄꯨꯡ ꯇꯔꯨꯛꯇ ꯅꯠꯇ꯭ꯔꯣ
ꯄꯨꯨꯡ ꯃꯉꯥ ꯃꯈꯥꯏꯗ ꯍꯥꯏꯌꯦ
ꯑꯁ ꯁꯤꯗꯤ ꯃꯪ ꯃꯪꯕ ꯃꯇꯝꯅꯤꯅꯦ ꯃꯪ ꯃꯪ ꯃꯪ ꯏꯁꯇꯦꯞ ꯑꯅꯤ ꯑꯍꯨꯝ ꯆꯠꯊꯕ ꯅꯨꯡꯉꯥꯏꯕ ꯃꯇꯝꯅꯤꯕ ꯑꯩꯈꯣꯏꯒꯤꯗꯤꯗꯣ
ꯑꯗꯨꯅꯦꯕ
ꯑꯗꯨꯅꯦ
ꯀꯩꯇꯧꯔꯤꯅꯣ
ꯑꯁ ꯀꯩꯁꯨ ꯇꯧꯅꯤꯡꯉꯥꯏ ꯂꯩꯇꯦ ꯑꯗꯨꯝ꯫ ꯃꯄꯥꯟꯗ ꯐꯝꯃꯒ ꯂꯩ
ꯑꯣ
ꯅꯪ ꯑꯃꯨꯛꯀ ꯂꯥꯛꯀꯗ꯭ꯔꯣ ꯁꯤꯗ
ꯎꯝ ꯎꯝ ꯍꯌꯦꯡ ꯍꯌꯦꯡꯗꯨꯣꯃꯣꯏ ꯀꯩꯅꯣ ꯆꯠꯂꯗꯤ ꯂꯥꯛꯀꯦꯅ ꯈꯪꯕꯅꯦ
ꯅꯣꯏ ꯗꯥꯁꯨ ꯂꯥꯛꯀꯦ ꯍꯥꯏꯕ ꯅꯠꯇ꯭ꯔꯣ
ꯑꯣ ꯂꯥꯛꯃꯤꯟꯅꯒꯅꯤ ꯉꯁꯤ ꯑꯦ ꯉꯁꯤ ꯍꯌꯦꯡ
ꯑꯣ ꯅꯣꯏ ꯗꯥ ꯊꯕꯛ ꯁꯨꯕꯒꯤꯔ ꯀꯩꯒꯤꯔꯣ
ꯈꯪꯗꯦ ꯃꯣꯏꯒꯤꯁꯦ ꯑꯩ ꯈꯪꯗꯦ
ꯎꯝ
ꯒꯌ꯭ꯥꯟ ꯇꯥꯗꯦ
ꯑꯣ ꯃ ꯃꯥ ꯒꯤ ꯅꯨꯄꯤꯗꯣ ꯑꯁꯣꯝꯗ ꯂꯩꯕ꯭ꯔꯣ
ꯑꯣ
ꯑꯣ ꯑꯁ ꯃꯥ ꯅꯨꯄꯤꯗ ꯌꯦꯡꯅꯤꯡꯕꯩꯅꯦꯕ ꯃꯤꯁ ꯇꯧꯔꯛ ꯄꯒꯤꯅꯤꯕ
ꯑ ꯃꯥꯁꯨ ꯂꯥꯛꯑꯦ ꯑꯗꯨ ꯀꯩꯅꯣ ꯃꯣꯏꯒꯤ ꯃꯤ ꯂꯧꯈꯠꯄꯒꯤ ꯑꯗꯣ ꯉꯁꯤ ꯄ꯭ꯔꯊꯅꯥ ꯇꯧꯅꯕ ꯂꯥꯛꯄ ꯑꯗꯨ
ꯑꯆꯥ ꯑꯣ ꯐꯩꯅ ꯑꯗꯨꯗꯤ ꯃꯌꯨꯝ ꯄꯥꯟꯈ꯭ꯔꯕ ꯃꯇꯨꯡꯗꯗꯤ ꯑꯩꯈꯣꯏ ꯄꯥꯎꯒ ꯑꯝꯇ ꯐꯥꯎꯅꯗ꯭ꯔꯦ
ꯈꯣꯏꯒꯤ ꯃꯇꯨ ꯂꯩꯔꯕꯅꯤꯅ
ꯃꯇꯨ ꯂꯩꯔꯕꯅꯤꯅ ꯑꯩꯈꯣꯏꯁꯦ ꯀꯥꯎꯈ꯭ꯔ ꯃꯥꯜꯂꯤꯕꯣ ꯅꯣꯛꯅꯤꯡꯉꯦ ꯍꯥꯟꯅꯗꯤ ꯑꯩꯈꯣꯏ ꯍꯥꯟꯅꯗꯤ ꯑꯩꯈꯣꯏ ꯌꯥꯝ ꯄꯨꯜꯂꯤꯗꯅ ꯍꯟꯗꯛ ꯃꯔꯛꯇꯤ ꯀꯩꯅꯣ ꯃꯦꯁꯦꯖ ꯀ ꯀꯣꯜ ꯒ ꯇꯔꯛ ꯑꯝꯇ ꯇꯧꯗ꯭ꯔꯦ ꯀꯨꯏꯔꯦ ꯑꯩꯅ ꯅꯍꯥꯟ
ꯇꯧꯗꯧ ꯃꯥꯂꯦꯕ
ꯍꯣꯏ ꯑꯁꯦꯡꯕꯅꯦ ꯍꯥꯏꯕꯗꯤ ꯃꯇꯨ ꯂꯩꯔꯕꯅꯤꯅꯀꯣ ꯍꯣꯏꯅꯦ ꯑꯗꯨꯝ ꯐ꯭ꯔꯤ ꯇꯧꯗꯣꯏꯅꯤꯉꯥꯏ ꯀꯩꯅꯣꯗ ꯅꯨꯡꯉꯥꯏꯇꯕ ꯅꯠꯇꯕ ꯀꯩꯅꯣ ꯑꯃꯗꯤ ꯑꯩꯈꯣꯏꯗ ꯐꯥꯎꯋꯤꯗꯅ ꯑꯃꯨꯛ ꯑꯩꯈꯣꯏ ꯊꯥꯔꯗꯤ ꯅꯨꯄꯤꯗꯨ ꯀꯔꯤ ꯑꯩꯈꯣꯏ ꯆꯝꯅ ꯇꯧꯔꯁꯨ ꯋꯥꯈꯜ ꯂꯣꯏ ꯅꯨꯡꯉꯥꯏ ꯃꯥꯟꯅꯗꯕꯅꯤꯅꯀꯣ
ꯎꯝ
ꯐꯥꯎꯅꯕ ꯐꯪ ꯗ꯭ꯔꯦ ꯑꯗ ꯅꯍꯥꯟ ꯑꯩ ꯀꯩꯅꯣꯃ ꯏꯁꯇꯦꯇꯁꯇꯤ ꯔꯤꯄ꯭ꯂꯥꯏ ꯄꯤꯈꯤꯕꯅꯦ ꯈ ꯀꯩꯅꯣ ꯎꯗꯕ ꯀꯨꯏꯔꯦꯀꯣ ꯍꯥꯏꯅ ꯑ ꯃꯥꯗꯣ ꯀꯔꯤꯅꯣ ꯍꯥꯏꯕꯗꯣ ꯂꯧ ꯆꯠꯕꯩꯅꯦ ꯂꯧꯗꯅꯦ ꯂꯧꯗꯅꯦ ꯍꯥꯏꯕ ꯃꯥꯗꯣ ꯆꯠꯊꯣꯛꯇ꯭ꯔꯦꯕ ꯃꯌꯨꯝ ꯄꯥꯡꯈ꯭ꯔꯕ ꯃꯇꯨꯡꯗꯗꯤ ꯆꯠꯊꯣꯛꯇꯔꯦꯕ ꯑꯌꯥ ꯍꯌꯦꯡ ꯂꯥꯛꯄ ꯌꯥꯔꯗꯤ ꯂꯥꯛꯑꯅꯤ ꯍꯥꯏꯕꯀꯣ ꯑꯩ ꯄꯣꯠ ꯑꯃ ꯇꯞꯅꯤꯡꯉꯤꯗ ꯑꯗꯨꯗꯤ
ꯀꯩ ꯄꯣꯠꯅꯣ
ꯑꯩ ꯆꯥꯔꯖꯔꯒꯤ ꯀꯩꯅꯣꯅꯤꯅꯦ ꯑꯗꯥꯞꯇꯔꯗꯣ
ꯑꯩꯒꯤ ꯌꯥꯎꯗꯦꯕ ꯑꯗꯨ ꯌꯨꯝꯗ ꯂꯩꯕꯅꯦꯕ ꯍꯌꯦꯡ ꯆꯠꯀꯦ ꯍꯥꯏꯗꯤ
ꯄꯨꯔꯛꯑꯣ ꯍꯥꯏꯌꯣ ꯑꯗꯨꯗꯤ ꯍꯌꯦꯡ ꯍꯌꯦꯡꯁꯦ ꯄꯨꯡ ꯀꯌꯥꯗ ꯆꯠꯀꯦꯁꯨ ꯈꯪꯁꯨ ꯈꯪꯗ꯭ꯔꯤꯉꯩꯗ
ꯑꯣ ꯑꯩꯈꯣꯏꯗ ꯑꯩꯈꯣꯏꯗꯥꯗ ꯍꯥꯏ ꯍꯥꯏꯕꯤꯒꯦ ꯅꯪꯉꯣꯟꯗ ꯄꯤꯕꯤꯌꯣ ꯍꯥꯏꯌꯣ ꯑꯗꯨ ꯅꯪ ꯑꯣ ꯑꯁ ꯑꯃꯨꯛꯀ ꯑꯩꯈꯣꯏ ꯂꯩꯀꯥꯏ ꯂꯞꯅꯩꯀꯣ ꯂꯧꯕꯗꯨ
ꯀꯩꯅꯣ ꯑ ꯅꯣꯏ ꯀꯥꯏꯗ ꯂꯩꯒꯦ ꯑ ꯀꯩꯅꯣꯗꯨꯔꯣ
ꯕꯤꯟ ꯃꯅꯥꯎ ꯅꯨꯄꯤ ꯂꯩꯕꯗꯣ ꯈꯣꯏ ꯂꯩꯀꯥꯏꯗ ꯎꯝ ꯑꯗꯨꯗ꯫
ꯃꯣꯏ ꯏꯟ ꯑꯩꯈꯣꯏ ꯏꯅꯝꯃꯈꯣꯏꯗꯣ꯫
ꯑꯣ
ꯎꯝ ꯀꯩꯅꯣꯗ ꯂꯩꯕꯅꯤꯕ
ꯀꯥꯏꯗ
ꯇꯤ ꯊꯣꯡꯃꯗꯣ
ꯑꯣ ꯑꯣ ꯑꯣ ꯑꯣ ꯍꯣꯏ ꯍꯣꯏ ꯍꯣꯏ
ꯑꯗꯨꯗ ꯂꯩꯕꯅꯦꯕ꯫
ꯑꯣ ꯍꯟꯗꯦ ꯑꯗꯨꯅ ꯑꯗꯨꯝ ꯄꯨꯔꯛꯑꯗꯤ ꯑꯩ ꯑꯗꯨꯝ ꯂꯧꯕꯁꯨ ꯂꯥꯛꯄ ꯌꯥꯏꯌꯦ ꯑꯩ ꯕꯖꯥꯔꯁꯨ ꯆꯠꯅꯤꯡꯉꯥꯏ ꯂꯩꯑꯦꯕ꯫ ꯍꯌꯦꯡ ꯅꯪ ꯍꯌꯦꯡꯉꯔꯦ ꯇꯨꯏꯁ꯭ꯗꯦ ꯑꯗꯨꯒꯨꯝꯕꯗ ꯑꯩ ꯕꯖꯥꯔꯁꯨ ꯀꯨꯝꯅꯤꯡꯉꯥꯏꯗꯤ ꯂꯩꯥꯕꯅꯦ
ꯑꯣ ꯌꯥꯏ ꯑꯗꯨꯗꯤ꯫
ꯑꯗꯨꯝ ꯌꯥꯏꯌꯦ ꯅꯪꯅ ꯑꯗꯨꯝ ꯄꯨꯔꯛꯄꯤꯈ꯭ꯔꯣ ꯂꯧꯗꯤ ꯂꯤꯡ ꯂꯤꯡꯔꯝ ꯂꯤꯡꯕ ꯂꯣꯏꯔꯕꯣ
ꯍꯧꯖꯤꯛꯀꯥꯟꯗꯤ ꯂꯧ ꯂꯤꯡꯗ꯭ꯔꯦ ꯂꯤꯡꯗꯦ ꯍꯣꯏ꯫
ꯅꯣꯏ ꯄꯥꯝꯐꯦꯟ ꯇꯧꯋꯦ ꯍꯥꯏꯅꯩ꯫
ꯎꯝ
ꯑꯩꯈꯣꯏꯁꯨ ꯄꯥꯝꯐꯦꯟ ꯑꯗꯨꯅ ꯏꯀꯣꯝ ꯀꯣꯝꯃꯤꯗ ꯊꯕꯛꯇꯣ꯫
ꯑ ꯀꯩꯅꯣ ꯂꯤꯡꯔꯗꯤ ꯀꯣ ꯋꯥꯒꯅꯤ ꯍꯧꯖꯤꯛ ꯀꯥꯟ
ꯍꯣꯏ ꯋꯥꯕꯅꯦ꯫ ꯍꯥꯏꯗꯤ ꯑ ꯄꯩꯁꯥꯁꯨ ꯆꯪꯕꯅꯦ ꯑꯩꯈꯣꯏ ꯑꯗꯨ ꯎꯝ ꯑꯗꯨꯒ ꯑꯩꯈꯣꯏ ꯏꯅꯔꯖꯤꯁꯨ ꯆꯪꯉꯤꯗꯅ ꯃꯤ ꯑꯩꯈꯣꯏ ꯑꯩꯈꯣꯏ ꯐꯦꯃꯤꯂꯤ ꯈꯛꯇ ꯇ ꯑꯩꯈꯣꯏ ꯏꯃꯨꯡ ꯑ ꯃꯦ ꯌꯥꯝꯃꯦ ꯍꯥꯏꯔꯁꯨ ꯃꯤꯒ ꯑꯝ ꯑꯩꯈꯣꯏꯒꯤ ꯑꯃꯨꯛꯇ ꯍꯌꯦꯡ ꯑꯃ ꯍꯌꯦꯡ ꯃꯣꯏꯒꯤ ꯑꯃꯨꯛ ꯆꯠ ꯑꯗꯨꯝ ꯆꯠꯂꯒ ꯂꯩꯕꯗꯣ ꯋꯥꯁ ꯁꯨ ꯋꯥꯔꯦ ꯑꯗꯨꯒ ꯆꯥꯛ ꯍꯦꯟꯖꯥꯡꯒꯤꯁꯨ ꯄꯩꯁꯥ ꯌꯥꯝ ꯆꯪꯉꯦꯕ꯫ ꯄꯝꯐꯦꯟ ꯇꯧꯕꯅ ꯑꯁ ꯏꯂꯥꯏ ꯂꯥꯏꯌꯦ ꯊꯕꯛ ꯌꯥꯝ ꯀꯣꯝꯕꯅꯦ꯫
ꯎꯝ
ꯑꯈꯣꯏꯁꯨ ꯂꯤꯡꯗꯕ ꯀꯨꯏꯔꯦ ꯑꯗꯨ ꯌꯨꯝ ꯃꯈꯥꯒꯤ ꯅꯣꯏ ꯂꯩꯀꯥꯏꯒꯤ ꯅꯣꯏ ꯂꯩꯀꯥꯏꯗ ꯂꯩꯕꯗꯣ ꯀꯩ ꯂꯧ ꯃꯆꯥ ꯂꯩꯕꯗꯣ꯫
ꯑꯣ ꯑꯣ
ꯑꯗꯨꯗꯤ ꯑꯩꯈꯣꯏ ꯑꯗꯨꯝ ꯂꯤꯡꯉꯦꯕ꯫
ꯑꯣ
ꯑꯗꯨꯒ ꯑꯩꯈꯣꯏ ꯍꯧꯖꯤꯛꯇꯤ ꯀꯩꯅꯣ ꯑꯩꯈꯣꯏꯗ ꯑꯩꯈꯣꯏꯒꯤ ꯄꯤꯈꯤꯕꯅꯤꯅ ꯄꯤꯈ꯭ꯔꯕꯅꯤ꯫ ꯉꯁ ꯍꯟꯗꯛ ꯑꯈꯣꯏ ꯁꯨꯗ꯭ꯔꯦ ꯑꯗꯨꯗꯤ ꯃꯊꯛꯇ ꯑꯣꯏ ꯁꯨꯔꯦ ꯎꯝ ꯎꯝ ꯂꯤꯡꯕ ꯎꯕ꯭ꯔꯥ ꯂꯤꯡꯕ ꯎꯕ꯭ꯔꯣ ꯈꯣꯏꯐꯨ ꯈꯣꯏꯕ ꯂꯣꯏꯔꯝꯃꯣꯏꯗ ꯍꯨꯏ
ꯈꯪꯗꯦ ꯅꯣꯏ ꯑ ꯀꯩꯅꯣ ꯌꯦꯡꯁꯨ ꯌꯦꯡꯕꯤꯗꯦꯇ ꯑꯩꯗꯤ
ꯅꯣꯏ ꯊꯔꯣꯏ ꯈꯨꯟꯃꯗꯤ ꯌꯥꯝ ꯅꯨꯡꯉꯥꯏꯅ ꯆꯠꯂꯒ ꯂꯩꯔꯝꯃꯤꯅ ꯑꯩ ꯌꯥꯝ ꯃꯤꯁ ꯇꯧꯕꯗ
ꯀꯔꯝ ꯀꯥꯟꯗ ꯂꯥꯛꯇꯣꯏꯅꯣ ꯅꯪꯗꯤ꯫
ꯑꯩ ꯈꯪꯗꯤꯌꯦ ꯑꯈꯣꯏ ꯑꯁꯤꯗ ꯑꯩꯈꯣꯏ ꯏꯆꯦꯗꯣ ꯃꯊꯟꯇ ꯊꯝꯃꯝ ꯊꯝꯃꯝꯃꯒ ꯆꯠꯄꯗꯣ ꯅꯨꯡꯉꯥꯏꯇꯕꯀꯣ ꯑꯉꯥꯡ ꯂꯩꯕꯅꯤꯅ꯫ ꯃꯣꯏꯗ ꯀꯩꯅꯣ ꯅꯨꯄꯤ ꯑꯉꯥꯡ ꯑꯩꯈꯣꯏꯒꯨꯝꯕ ꯂꯩꯇꯦꯕ ꯈꯪꯕ꯭ꯔꯥ ꯑꯍꯟ ꯉꯥꯛꯇꯅꯦꯕ ꯎꯝ ꯃꯇꯦꯡ ꯄꯥꯡꯅꯕ ꯃꯤ ꯑꯝꯇ ꯌꯥꯎꯗꯕ
ꯎꯝ
ꯈꯪꯗ꯭ꯔꯦ ꯑꯩꯈꯣꯏ ꯑ ꯃꯇꯝꯅ ꯐꯔꯗꯤ ꯑꯩꯈꯣꯏ ꯏꯆꯦ ꯑꯩꯈꯣꯏ ꯂꯣꯏꯅ ꯌꯨꯝ ꯑꯩꯈꯣꯏ ꯈꯨꯟꯗ ꯀꯥꯒꯅꯤꯗ ꯊꯥꯑ ꯍꯟꯗꯛꯇꯤ ꯅꯠꯇꯦ ꯊꯥ ꯑꯅꯤꯗ ꯍꯔ ꯂꯩꯈꯤꯅꯤ ꯑꯗꯨ ꯃꯇꯨꯡꯗ ꯂꯥꯛꯄ ꯌꯥꯏ ꯍꯥꯏꯗꯤ ꯑꯉꯥꯡꯗꯣ ꯑꯩꯈꯣꯏ ꯆꯦꯛꯀꯞ ꯇꯣꯏꯅ ꯆꯠꯄꯅꯤꯅꯀꯣ
ꯎꯝ
ꯆꯠꯊꯣꯛ ꯆꯠꯁꯤꯟ ꯅꯨꯡꯉꯥꯏꯇꯕꯗꯣ ꯑꯩꯈꯣꯏ
ꯅꯨꯡꯉꯥꯏꯔꯣꯏ ꯂꯝꯕꯤꯗꯣ ꯍꯧꯖꯤꯛꯀꯥꯟ
ꯎꯝ ꯑꯗꯨꯒꯤ ꯁꯤꯗ ꯑꯗꯨꯝ ꯂꯩꯒꯦ ꯐꯗ꯭ꯔꯦ ꯅꯪ ꯉꯁꯤꯗꯤ ꯀꯃꯥꯏ ꯇꯧꯔꯅꯤ
ꯉꯁꯤꯁꯦ ꯈꯪꯗꯦ ꯇꯨꯝ ꯍꯧꯖꯤꯛꯇꯤ ꯍꯤꯔꯨꯒ ꯂꯩꯌꯦ
ꯅꯣꯡ ꯆꯨꯕ꯭ꯔꯣ
ꯅꯣꯡ ꯃꯝꯃꯦ ꯑꯗꯨꯒ ꯈꯤꯇꯪ ꯈꯤꯇꯪ ꯃꯔꯛ ꯃꯔꯛ ꯑꯗꯨꯝ ꯆꯨꯔꯒ ꯂꯩꯌꯦ ꯑꯗꯨꯨꯏ ꯌꯥꯝꯗꯤ ꯅꯠꯇꯕ
ꯉꯔꯥꯡ ꯈꯨꯠꯁꯥꯗꯣ ꯅꯣꯏꯗꯤ ꯁꯥꯗ꯭ꯔꯣ
ꯁꯥꯏꯌꯦꯗ ꯑꯗꯣ ꯑꯩꯈꯣꯏꯗꯤ ꯃꯩꯁꯨ ꯂꯥꯛꯇꯦ ꯂꯛ ꯗ꯭ꯔꯤꯑꯦ ꯍꯧꯖꯤꯛꯐꯥꯎ ꯀꯩꯗꯧꯕꯤꯔꯥ ꯈꯪꯗꯦ
ꯑꯁ ꯃꯩꯒꯤ ꯄ꯭ꯔꯣꯕ꯭ꯂꯦꯝꯁꯤꯗꯤꯀꯣ ꯑꯗꯨꯝ ꯍꯟꯗꯛ ꯍꯧꯖꯤꯛꯀꯥꯟ ꯅꯣꯡ ꯅꯣꯡ ꯆꯨꯕꯒ ꯅꯨꯡꯁꯤꯠ ꯁꯤꯕ ꯃ ꯇꯝꯗ ꯃꯩ ꯀꯩꯅꯣ ꯔꯤꯒꯨꯂꯔ ꯇꯧꯗꯕꯅꯦ ꯅꯣꯏ ꯄꯋꯥꯔ ꯕꯦꯡ ꯅꯪ ꯌꯥꯎ
ꯍꯣꯏ ꯂꯣꯏꯁꯤꯟꯈ꯭ꯔꯦꯗ ꯑꯗꯨ ꯑꯩ ꯌꯥꯎꯋꯦ ꯑꯗꯨ ꯑꯩꯅ ꯄꯩꯁꯥ ꯂꯧꯕꯀꯣ ꯑꯩꯗꯤ ꯀꯩꯅꯣ ꯑꯗꯨ ꯑꯗꯨ ꯃꯇꯝꯗ ꯑꯩꯗꯤ ꯀꯩꯅꯣꯗ ꯂꯩꯕꯒꯤ
ꯑꯣ ꯍꯣ ꯍꯣꯏ ꯍꯣꯏ ꯈꯉ ꯑ ꯑꯩꯈꯣꯏꯅ
ꯇꯦ
ꯐꯩꯌꯦ ꯂꯧ ꯍꯧꯕꯗꯣ ꯌꯥꯝ ꯐꯌꯦ ꯏꯕꯥꯅꯤꯗꯤ ꯑꯁ ꯑꯩ ꯑꯗꯨ ꯄꯨꯔꯒ ꯆꯠꯂꯤꯅꯦꯕ ꯑꯗꯣ ꯑꯗꯥꯥꯞꯗꯥꯔꯗꯤ ꯄꯨꯔꯛꯇ꯭ꯔꯕ ꯃꯔꯤ ꯄꯨꯔ ꯂꯥꯛꯑꯦꯕ ꯍꯥꯏꯗꯤ ꯑꯩ ꯁꯤꯗ ꯂꯦꯛꯅꯤꯡꯉꯥꯏ ꯍꯥꯟꯅ ꯀꯨꯝꯕꯗꯣ ꯎꯝ ꯂꯦꯛꯅꯤꯉꯩꯗꯤ ꯂꯥꯛꯄ ꯅꯠꯇꯦꯕ ꯑꯗ ꯑꯃꯨꯛ ꯌꯨꯝ ꯍꯥꯟꯕ ꯌꯥꯗꯕꯩꯅꯦꯕ ꯑꯗ ꯗ꯭ꯔꯦꯁꯁꯨ ꯂꯩꯇꯦ ꯑꯩ ꯑꯩꯒꯤ ꯐꯤꯕꯝ ꯀꯔꯤ ꯍꯣꯁꯄꯤꯇꯥꯜꯗ ꯈꯔ ꯂꯩꯔꯤꯁꯦ ꯂꯩꯀꯥꯏꯒꯤ ꯃꯤ ꯃꯥꯟ ꯔꯝꯅꯤ ꯈꯪꯕꯔꯥ ꯑꯩ ꯃꯤꯉꯣꯟꯗꯒꯤ ꯑꯃꯨꯛ ꯋꯥꯏ ꯀꯩꯅꯣꯗ ꯑꯩꯈꯣꯏ ꯏꯗꯣꯝꯆꯥꯒꯤ ꯃꯆꯥꯅꯨꯄꯤꯀꯣ ꯃꯣꯏꯒꯤ ꯇꯤꯁꯥ ꯑꯅꯤ ꯄꯤꯌꯨ ꯍꯥꯢ ꯇꯤꯁ ꯃꯣꯏꯒꯤ ꯑꯗꯨꯝ ꯍꯥꯞ ꯑꯩꯅ ꯍꯔꯛꯄꯗꯤ ꯐꯤꯔꯣꯜꯁꯦ ꯑꯦꯛꯁꯇ꯭ꯔꯥ ꯄꯨꯔꯛꯇꯦꯕꯀꯣ ꯄꯩꯁꯥꯁꯨ ꯌꯥꯝꯕꯅꯤꯅ ꯑꯩ ꯁꯣꯄꯤꯡꯁꯨ ꯆꯠꯅꯤꯡꯉꯥꯏ ꯑꯅꯥꯕ ꯂꯩꯕꯅꯤꯅ ꯄꯩꯁꯥꯁꯨ ꯃꯥꯡꯍꯟꯕ ꯌꯥꯗꯦ ꯑꯗꯨꯒꯨꯕꯗ ꯆꯠꯂꯗꯤ ꯆꯥꯛ ꯍꯦꯟꯖꯥꯡꯖꯨ ꯆꯥꯔꯤꯅꯦ ꯑꯁ ꯆꯠꯊꯣꯛ ꯆꯠꯁꯤꯟ ꯋꯥꯏꯗ
ꯋꯥꯕꯅꯦ ꯑꯗꯨꯗ ꯂꯩꯕꯁꯨ ꯄꯩꯁꯥ ꯉꯥꯛꯇ ꯆꯪꯉꯦꯕ
ꯍꯣꯏ ꯏꯁꯤꯡ ꯐꯥꯎꯀꯣ ꯏꯁꯤꯡ ꯂꯨꯝꯕꯁꯨ ꯑꯩꯈꯣꯏ ꯎꯝ ꯏꯆꯦꯗꯤ ꯏꯁꯨꯡ ꯂꯨꯝꯕꯗꯨ ꯅꯠꯇ꯭ꯔꯗꯤ ꯄꯥꯏꯕ ꯌꯥꯗꯦꯕ ꯐ꯭ꯂꯥꯛꯁꯇ ꯀꯌꯥ ꯄꯤꯌꯦ ꯈꯪꯕ꯭ꯔꯥ ꯐꯣꯔꯇꯤ ꯄꯤꯌꯦꯕ ꯐꯣꯔꯇꯤ ꯏꯁꯤꯡ ꯀꯩꯅꯣꯗꯤ ꯃꯤꯟꯅꯔꯦꯜ ꯋꯥꯇ꯭ꯔꯗꯣ ꯑꯗꯨꯗꯤ ꯍꯣꯡꯉꯦ ꯃꯣꯏ ꯀꯟꯇꯦꯅꯔ ꯑꯃ ꯎꯝ ꯂꯤꯇꯔ ꯀꯌꯥ ꯑꯣꯏꯖꯠꯅꯣꯗꯣ ꯂꯨꯄꯥ ꯇꯔꯥ ꯈꯛꯇꯅꯦꯕ ꯑꯃꯨꯛ ꯑꯥ ꯏꯁꯤꯡ ꯈꯛꯇ ꯂꯧꯕꯗꯣ ꯕꯣꯇꯜ ꯄꯥꯏꯔ ꯂꯧꯕ ꯑꯗꯣ ꯇꯔꯥ ꯈꯛꯇꯅꯦꯕ ꯑꯗꯨꯗꯤ ꯍꯣꯡꯕ ꯑꯗꯨꯒ ꯃꯅꯨꯡꯗꯁꯨ ꯕꯣꯏꯂꯔ ꯄꯥꯏꯕ ꯌꯥꯗꯕ ꯑꯥ ꯉꯝꯗ꯭ꯔꯦ ꯑꯗꯨꯒ ꯀꯩꯅꯣꯗ ꯑꯩꯈꯣꯏ ꯑꯩꯈꯣꯏ ꯈꯨꯟꯒꯤ ꯄꯥꯈꯪ ꯑꯃ ꯂꯩꯕꯗꯣ ꯑꯗꯨꯗ ꯏꯁꯤꯡ ꯐꯨꯠꯍꯜꯂꯤꯅꯤꯅꯦ ꯑꯔꯨꯝꯕ ꯃꯥ ꯅꯤꯇꯤꯒꯤ ꯑꯗꯨꯝ ꯐꯧꯔꯛꯑ ꯂꯥꯛꯑꯕꯅꯦ ꯑꯗꯨꯖꯨ ꯐ꯭ꯂꯥꯛꯁ ꯑꯃꯒꯗ ꯀꯣꯟꯅꯗꯦꯕ ꯈꯪꯕ꯭ꯔꯥ ꯃꯣꯏꯗꯤ ꯑꯉꯥꯡ ꯄꯣꯛꯄꯒꯤꯗꯣ ꯌꯥꯗꯦꯕ ꯏꯁꯤꯡ ꯌꯥꯝ ꯆꯪꯉꯦꯕ ꯌꯨꯝꯗꯁꯨ ꯂꯩꯇꯕꯅꯤꯅ ꯑꯁ ꯌꯥ ꯌꯥꯝ ꯋꯥꯕꯖꯥꯠꯅꯤ ꯑꯁ ꯑꯥ ꯀꯩꯅꯣ ꯑꯩꯈꯣꯏ ꯎꯝ ꯑꯩꯈꯣꯏ ꯈꯨꯟꯒꯤ ꯅꯨꯄꯥ ꯂꯩꯕꯗꯣ ꯑꯗꯨ ꯁꯨ ꯌꯥꯝ ꯋꯥꯈ꯭ꯔꯕꯅꯦꯕꯣ ꯑꯩꯈꯣꯏꯒꯤ ꯃꯇꯦꯡ ꯄꯥꯡꯕꯒꯤ
ꯑꯥ ꯍꯥ ꯑꯗꯨ ꯂꯩꯕꯁꯨ ꯌꯥꯝ ꯐꯩꯀꯣ ꯑꯩꯈꯣꯏꯒꯤ ꯌꯥꯝ ꯀꯥꯟꯅꯩ ꯍꯥꯏꯕ
ꯍꯣꯏ ꯌꯥꯝ ꯀꯟꯅꯩ ꯑꯥ ꯑꯁ ꯌꯥꯝ ꯊꯥꯒꯠ ꯊꯥꯒꯠꯄꯅꯦ ꯌꯥꯝ ꯑꯩꯈꯣꯏꯕꯨ ꯃꯇꯦꯡ ꯍꯥꯏꯗꯤ ꯇꯜꯂꯦꯒꯨꯝꯕꯗꯤ ꯍꯥꯏꯕ ꯍꯥꯏꯇꯦꯕ ꯃꯥꯗꯣ ꯈꯪꯕ꯭ꯔꯥ ꯑꯗꯨꯝ ꯄꯥꯡꯅꯤꯡꯕꯗꯣ ꯀꯔꯤ ꯋꯥꯠꯂꯒꯦ ꯑꯃꯨꯛ ꯌꯥꯒꯩꯗꯧꯔꯒꯦ ꯀꯔꯤ ꯄꯨꯔꯛꯎꯔ ꯗꯨꯝ ꯍꯪꯕꯤꯌꯦꯕꯀꯣ ꯃꯤ ꯌꯥꯝ ꯐꯩꯌꯦ ꯃꯣꯏ ꯂꯣꯏꯅꯃꯛ ꯃꯆꯤꯟ ꯃꯅꯥꯎ ꯀꯩꯅꯣ ꯇꯧꯋꯦꯗ ꯌꯥꯝ ꯂꯣꯏꯅ ꯐꯩꯌꯦ ꯎꯝ ꯃꯆꯦꯁꯨ ꯑꯃ ꯑꯃꯨꯛꯀ ꯂꯥꯛꯏꯗꯅ ꯃꯆꯥꯅꯤ ꯅꯨꯄꯤ ꯀꯩꯅꯣ ꯇꯧꯅꯤꯡꯉꯥꯏ ꯑꯗꯨꯗꯁꯨ ꯃꯥꯅꯕꯨ ꯑꯗꯨꯝ ꯆꯦꯟꯕꯅꯦ
ꯑꯥ
ꯑꯩꯈꯣꯏ ꯃꯥꯒꯤꯗꯤ ꯀꯩꯝꯇꯁꯨ ꯄꯤꯕ ꯉꯝꯗ꯭ꯔꯦ ꯑꯦ ꯌꯥꯝ ꯌꯥꯝ ꯄꯥꯡ ꯌꯥꯝ ꯃꯇꯦꯡ ꯌꯥꯝ ꯄꯥꯡꯕꯤ ꯃꯥ ꯂꯩꯇ꯭ꯔꯥꯗꯤ ꯑꯩꯈꯣꯏ ꯑꯁ ꯌꯥꯝ ꯋꯥꯒꯅꯤꯇꯣ
ꯋꯥꯒꯅꯤ ꯑꯁꯦꯡꯕ
ꯍꯥꯏꯗꯤꯀꯣ ꯅꯨꯄꯤ ꯎꯝ ꯀꯩꯅꯣꯗꯁꯨ ꯃꯤ ꯌꯥꯝꯅ ꯂꯩꯕ ꯌꯥꯗꯦꯕ ꯅꯨꯄꯥꯁꯨ ꯂꯩꯕ ꯌꯥꯗꯦꯕ ꯃꯥꯗꯤ ꯑꯩꯈꯣꯏꯕꯨ ꯑꯩꯈꯣꯏꯅ ꯆꯠꯊꯣꯛꯄ ꯌꯥꯗꯕ ꯃꯇꯝ ꯌꯥꯝ ꯂꯩꯗꯅ ꯃꯥꯕꯨ ꯄꯨꯔꯒ ꯑꯗꯨꯝ ꯆꯠꯇꯅꯦ
ꯑꯣ
ꯌꯥꯝ ꯌꯥꯝ ꯃꯇꯦꯡ ꯄꯥꯡꯕꯤ ꯑꯁ ꯑꯩꯈꯣꯏ ꯑꯩ ꯑꯩꯈꯣꯏ ꯃꯥꯅ ꯍꯥꯏꯔꯤꯅꯤ ꯑꯗꯨ ꯃꯥꯒꯤꯗꯤ ꯀꯔꯤꯇ ꯄꯤꯅꯤꯡꯉꯥꯏ ꯂꯩꯇ꯭ꯔꯦ ꯅꯨꯄꯤ ꯌꯥꯝ ꯐꯖꯕ ꯅꯨꯄꯤ ꯃꯔꯝ ꯀꯩꯕ ꯀꯩ ꯍꯥꯏꯁꯤꯔꯥ ꯑꯥ ꯑꯦ ꯌꯥꯝ ꯐꯕ ꯅꯨꯄꯤ ꯐꯪꯕ ꯑꯣꯏꯔꯁꯅꯨ
ꯑꯩꯅ ꯅꯣꯏꯅ ꯍꯥꯏꯗ꯭ꯔꯁꯨ ꯃꯤ ꯌꯥꯝ ꯐꯕ ꯅꯨꯄꯤ ꯀꯣꯏꯔ ꯂꯩꯔꯕꯅꯦ ꯂꯧꯔꯛ ꯂꯧꯔꯛꯑꯅꯤ ꯑꯩꯅ ꯍꯥꯏꯕ
ꯀꯨꯏꯔꯝꯃꯣꯏ ꯃꯣꯏꯁꯨ ꯀꯨꯏꯔꯝꯃꯣꯏ ꯑꯗꯨꯗꯤ ꯀꯨꯏ ꯀꯨꯏꯗꯧ ꯃꯥꯟꯗ꯭ꯔꯦ
ꯑꯩꯅ ꯍꯪꯉꯦ ꯑꯗꯨꯒ ꯑꯁ ꯀꯅꯥꯅ ꯀꯅꯥꯅ ꯍꯥꯏꯕꯅꯣ ꯍꯥꯏꯔꯛꯑꯦ
ꯑꯦ
ꯀꯅꯥꯅ ꯍꯥꯏꯕ ꯋꯥꯔ
ꯋꯥꯈꯜꯒ ꯈꯜꯂꯛꯇ꯭ꯔꯤꯗ ꯑꯗꯨꯒꯨꯝꯅ ꯑꯩ ꯍꯪꯉꯦ
ꯄꯨꯔꯛꯑꯁꯨ ꯌꯥꯁꯨ ꯌꯥꯔꯦꯗ